ꯍꯦꯜꯂꯣ ꯑꯥ ꯍꯧꯖꯤꯛꯇꯤ ꯌꯥꯔꯦꯅꯦ
ꯍꯣꯏ ꯍꯧꯖꯤꯛꯇꯤ ꯌꯥꯈ꯭ꯔꯦ
ꯍꯣꯏ ꯉꯁꯥꯏꯗꯨ ꯀꯔꯤꯒꯤꯔꯥ ꯈꯪꯗꯦꯅꯦ ꯁꯔꯚꯔꯗꯨ ꯂꯣꯗ ꯑꯣꯏꯕꯒꯤꯔ ꯑꯩꯁꯨ ꯒ꯭ꯌꯥꯟ ꯇꯥꯗ꯭ꯔꯦ
ꯎꯝ ꯑꯣ ꯍ ꯑꯃ ꯑꯃꯗꯤ ꯆꯠꯂꯝꯕꯖꯥꯠꯅꯦ ꯑꯗꯣ ꯎꯝ ꯍꯣꯏ ꯑꯍꯨꯝ ꯑꯗꯨꯗꯤ ꯑꯍꯨꯝ ꯑꯍꯨꯝꯔꯣ ꯃꯔꯤꯔꯣ ꯎꯝ
ꯑꯣ ꯍ ꯍ ꯀꯩ ꯍꯥꯏꯕ
ꯑꯃꯗꯤ ꯆꯠꯂꯝꯕ ꯖꯥꯠꯅꯦ ꯑꯗꯣ ꯑꯍꯨꯝꯔꯣ ꯃꯔꯤꯔꯣ ꯍꯧꯖꯤꯛꯁꯦ ꯑꯗꯨꯗꯤ ꯑꯍꯨꯝ ꯉꯥꯛꯇ ꯈꯪꯅꯤꯡꯗꯣꯏꯅꯤ
ꯑꯣ ꯑꯣꯀꯦ ꯑꯣꯀꯦ ꯑꯍꯨꯝ ꯑꯍꯨꯝ ꯂꯦꯞ ꯑꯣꯏꯔꯅꯤ ꯍꯥꯏꯕꯀꯣ
ꯑꯍꯨꯝ ꯍꯣꯏ ꯑꯗꯨ ꯍꯣꯏ ꯑꯩ ꯀꯩꯅꯣꯕꯨꯗꯤ ꯇꯧꯒꯦ ꯑꯗꯨ ꯌꯦꯡꯁꯦ ꯆꯠ ꯎꯝ ꯍꯧꯖꯤꯛꯇꯤ ꯃꯇꯝꯁꯦ ꯀꯌꯥ ꯇꯥꯔꯕꯣ
ꯍꯧꯖꯤꯛꯁꯦ ꯏꯂꯕꯦꯟ ꯐꯤꯐꯇꯤ ꯁꯕꯦꯟ ꯇꯥꯔꯦ
ꯑꯣꯀꯦ ꯃꯣꯏ ꯁ꯭ꯀꯨꯜꯒꯨꯝꯕꯗꯤ ꯀꯔꯝ ꯀꯥꯟꯗ ꯍꯜꯂꯛꯀꯅꯤ ꯑꯗꯨꯗꯤ
ꯑ ꯍꯧꯖꯤꯛ ꯀꯦ ꯀꯩꯅꯣ ꯇ꯭ꯋꯦꯜꯐ ꯇꯦꯟꯒꯨꯝꯕꯀꯣ
ꯑ
ꯇ꯭ꯨꯋꯦꯜ ꯐꯥꯏ꯭ꯚ ꯀꯨꯝꯕꯗꯤ ꯑꯃꯗꯤ ꯂꯥꯛꯈꯔꯅꯤ
ꯃꯣꯏ ꯍꯧꯖꯤꯛ ꯍꯜꯂꯛꯑꯗꯤ ꯕ꯭ꯔꯦꯛꯐꯥꯁ꯭ꯠ ꯇꯧꯒꯗꯔꯣ
ꯃꯥꯁꯦ ꯅꯠꯇꯦ ꯕ꯭ꯔꯦꯛꯐꯥꯁ ꯇꯧꯔꯦꯏ ꯆꯥꯛ ꯆꯥꯔꯒ ꯆꯠꯈ꯭ꯔꯕꯅꯦ ꯑꯗꯨꯒ ꯂꯟꯁꯁꯨ ꯍꯥꯞꯈ꯭ꯔꯕꯅꯦꯕꯀꯣ
ꯑꯥ
ꯑꯗ ꯌꯨꯖ꯭ꯋꯦꯂꯤ ꯃꯥ ꯍꯜꯂꯛꯄꯗ ꯍꯦꯛꯇ ꯚꯦꯟꯗ ꯇꯨꯝꯔꯒ ꯂꯥꯛꯑꯦꯕ
ꯑꯥ
ꯑꯗꯨꯒ ꯑꯩꯅ ꯄꯥꯝꯂꯒ ꯖꯁ ꯐꯃꯨꯡꯗ ꯑꯗꯨꯝ ꯐꯝꯔꯗꯤ ꯇꯨꯝꯕ ꯃꯇꯥꯡ ꯑꯗꯨꯝ ꯌꯥꯎꯋꯦ ꯅꯠꯇ꯭ꯔꯒ ꯑꯗꯨꯝ ꯑꯋꯦꯛ ꯑꯣꯏꯌꯦ ꯍꯥꯏꯔꯗꯤ ꯇꯨꯝꯔꯒ ꯂꯥꯛꯇꯦ
ꯍꯜꯂꯣ ꯍꯜꯂꯣ ꯉꯥꯏꯈꯣꯀꯣ ꯂꯥꯏꯟ ꯂꯥꯏꯟꯁꯦ ꯗꯥꯏꯔꯦꯛ ꯇꯠꯈꯤꯕ ꯍꯥꯏꯇꯥꯔꯦ ꯑꯣꯀꯦ ꯇꯥꯔꯦ ꯇꯥꯔꯦ ꯇꯥꯕ꯭ꯔꯣ ꯑꯥ ꯍꯜꯂꯣ ꯎꯝ ꯇꯥꯔꯕꯣ ꯑ ꯐ ꯍ ꯍꯜꯂꯣ